ꯎꯝ ꯇꯥꯕ꯭ꯔꯣ
ꯍꯣꯏ ꯇꯥꯏꯌꯦ ꯇꯥꯏꯌꯦ
ꯎꯝ ꯑꯥ ꯑ ꯎꯝ ꯁ ꯃꯩꯁꯤ ꯌꯦꯟꯁꯥꯡ ꯂꯧꯅꯤꯡꯉꯥꯏ ꯆꯠꯈꯤꯕꯗꯣ ꯀꯔꯤ ꯏꯟꯁꯥꯡ ꯂꯧꯒꯗ꯭ꯔꯥ ꯈꯪꯗꯦ ꯌꯦꯟ ꯂꯧꯒꯗ꯭ꯔꯥ꯭ ꯅꯠꯇꯔꯥ ꯉꯥ ꯂꯧꯒꯗ꯭ꯔꯥ ꯈꯪꯗꯦ ꯃꯣꯏꯗꯤ ꯁꯤ ꯑꯣꯛ ꯁ ꯍꯟꯗꯤ ꯃꯣꯏꯗꯤ ꯆꯥꯗꯕꯅꯤ ꯆꯥꯅꯤꯡꯗꯕꯒꯤ ꯑꯣꯏꯅꯤ ꯍꯣꯏꯗꯤ ꯆꯥꯅꯤꯡꯕ ꯃꯣꯏꯗꯤ ꯌꯥꯝ ꯆꯥꯗꯕꯒꯤ ꯑꯣꯏ
ꯑꯣ ꯕꯖꯥꯔꯁꯦ ꯌꯥꯝ ꯂꯥꯞꯇꯕ꯭ꯔꯥ
ꯑꯁ ꯂꯥꯞ ꯂꯥꯄꯦꯍꯦ ꯕꯖꯔꯕꯨꯗꯤ ꯑꯗꯅ ꯑꯈꯣꯏ ꯃꯅꯥꯛꯇ ꯕꯖꯥꯔ ꯎꯪ ꯑꯅꯛꯄꯕꯨꯗꯤ ꯌꯥꯝ ꯂꯩꯌꯦꯕꯀꯣ ꯑꯁꯦꯡꯕ ꯕꯖꯥꯔꯕꯨꯗꯤ ꯃꯥꯔꯀꯦꯠꯗꯤ ꯈꯔ ꯂꯥꯞꯄꯦ ꯒꯥꯔꯤꯅ ꯆꯠꯇ꯭ꯔꯗꯤ ꯈꯣꯡꯅ ꯆꯠꯄ ꯉꯝꯂꯣꯏ
ꯉꯥ ꯊꯣꯡꯉꯗꯤ ꯃꯣꯏꯅ ꯑꯗꯨꯝ ꯊꯣꯡꯂꯝꯃꯅꯤ
ꯑꯁ ꯑꯥ ꯑꯈꯣꯏꯅ ꯉꯇꯅꯤꯅꯦ ꯑꯈꯣꯏꯒꯤ ꯀꯨꯛ ꯑꯃꯗꯣ ꯑꯩꯒꯤ ꯃꯔꯨꯞ ꯑꯃꯗ ꯑꯗꯨꯃ ꯃꯊꯟꯇꯅꯤ ꯆꯠ ꯊꯣꯡꯕꯗꯣ ꯉꯥ ꯊꯣꯡꯉꯁꯨ ꯁꯥ ꯊꯣꯡꯉꯁꯨ ꯍꯋꯥꯏ ꯊꯣꯡꯉꯁꯨ ꯃꯨꯊꯟꯇꯅꯤ ꯊꯣꯡꯕꯗꯣ ꯑꯁꯤ ꯑꯁꯤ ꯑꯩꯈꯣꯏ ꯂꯩꯕ ꯎꯝ ꯅꯇꯩ ꯀꯝꯄꯨꯔꯁꯤꯡꯗꯤ ꯆ ꯊꯣꯡ ꯊꯣꯡꯔꯤ
ꯑꯠꯆꯥ ꯆ ꯆꯥ ꯑꯃꯁꯨ ꯌꯥꯎꯔꯒ ꯇꯧꯕꯔ ꯅꯣꯏꯁꯦ
ꯍꯣꯏ
ꯅꯨꯡꯉꯥꯏꯅꯤꯅꯦ
ꯎꯝ
ꯂꯣꯏꯅꯃꯛ ꯄꯥꯏꯕ꯭ꯔꯥ
ꯄꯥꯏꯅꯦ ꯑꯃꯅꯤ ꯑꯃꯔꯤ ꯄꯥꯏ ꯃꯤ ꯑꯍꯨꯝꯗꯤ ꯄꯥꯏꯗꯦ
ꯑꯣ
ꯃꯤ ꯑꯍꯨꯝꯗꯤ ꯄꯥꯏꯌꯦ ꯃꯤ ꯑꯍꯨꯝ ꯄꯥꯏꯔꯦ
ꯑꯣ ꯑꯠꯆꯥ ꯑꯠꯆꯥ ꯑꯣ ꯃꯤ ꯇꯔꯨꯛꯅꯤꯀꯣ ꯅꯣꯏ ꯂꯩꯁꯦ
ꯑꯩꯗꯤ ꯑꯩꯗꯤ ꯑꯩ ꯊꯥꯛ ꯊꯥꯛꯖꯩ ꯍꯧꯖꯤꯛꯀꯥꯟꯅꯤ ꯈꯛꯅꯤꯡꯗꯦ ꯑꯗꯨꯒꯨꯝꯕꯨꯗꯤ
ꯎꯝ ꯐꯩꯅꯦ ꯑꯗꯨꯅ
ꯎꯝ ꯑꯩꯁꯤ ꯏꯝꯐꯥ ꯌꯎꯔ ꯀꯥꯟꯗꯗꯅꯤꯡꯕ ꯇ ꯑꯃ ꯊꯛꯅꯤꯡꯕ ꯐꯥꯎꯗ꯭ꯔꯦ
ꯑꯗꯨꯒꯅ ꯐꯔꯦ ꯑꯁ ꯍꯣꯏ ꯇꯧꯈ꯭ꯔꯗꯤ ꯑꯃꯨꯛ ꯍꯦꯟ ꯍꯦꯟꯖꯤꯟꯅꯕꯀꯣ
ꯎ ꯍꯣꯏ ꯃꯨꯛ ꯊꯑꯗꯤ ꯑꯗꯨꯝ ꯊꯥꯅꯤꯡꯉꯥꯏ ꯂꯩꯅꯤ
ꯑꯗꯨꯅꯦ ꯇꯦ
ꯑꯍꯣꯡꯕ ꯃꯁꯟꯅꯗꯤ ꯍꯥꯎꯠ
ꯍꯥ
ꯑꯍꯣꯡꯕ ꯐꯅꯗꯤ ꯊꯥꯛꯅꯤꯡꯗꯕꯅꯦꯕ ꯎꯝ ꯇꯃꯦꯟ ꯂꯣꯡꯗ ꯒꯨꯝꯕ ꯂꯥꯏꯔꯤꯛ ꯈꯔ ꯇꯥꯡꯉꯅꯤ ꯋꯥꯠꯄꯅꯤꯅ ꯂꯩꯇꯕꯅꯤꯅ ꯈꯔ ꯎꯔꯗꯤ ꯑꯗꯨꯝ ꯊꯠꯅꯤꯡꯕ ꯐꯥꯎꯋꯦꯕꯀꯣ ꯑꯁꯤꯗꯗꯤ ꯑꯗꯨꯝ ꯇꯧꯗꯦꯀꯣ
ꯃꯅꯦ
ꯅꯣꯏ ꯑ ꯖꯒꯥꯒꯨꯝꯕ ꯂꯩꯇ꯭ꯔꯤꯀꯣ ꯅꯣꯏ ꯂꯩꯐꯝꯗꯨꯗ ꯑꯗꯨ ꯉꯥꯅꯨꯒꯨꯝꯕ ꯌꯥꯞ ꯌꯣꯛꯄ ꯌꯥꯔꯣꯏꯀꯣ
ꯑ ꯑꯗꯨꯃꯗꯤ ꯂꯩꯇꯕ ꯑꯁ ꯑꯗꯨ ꯂꯩꯔꯗꯤ ꯐꯅꯤ ꯑꯩꯈꯣꯏꯁꯦ ꯁꯤꯃꯦꯟ ꯉꯥꯛꯇ ꯑꯣꯏꯅ ꯈꯟꯒꯅ ꯎꯝ ꯄ꯭ꯂꯥꯁꯇꯔ ꯃꯈꯥꯗ ꯁꯨꯝ ꯑꯩꯈꯣꯏꯁꯤ ꯔꯨꯝ ꯑꯩꯈꯣꯏꯒꯤ ꯃꯄꯨꯒꯤ ꯌꯨꯝ ꯃꯅꯨꯡ ꯑꯣꯏꯔꯗꯤ ꯂꯩꯕꯥꯛꯇꯤ ꯂꯩꯇꯕꯅꯦꯕ ꯂꯣꯏꯅꯃꯛ ꯄ꯭ꯂꯥꯁꯇꯔ ꯄ꯭ꯂꯥꯁꯇꯔꯅ ꯄꯂꯁꯇꯔ ꯇꯧꯁꯨ ꯂꯩ ꯑꯗꯨꯝ ꯂꯣꯏꯅꯃꯛ ꯇꯥꯕ ꯍꯥꯞꯄꯦꯕꯀꯣ
ꯑꯣ ꯑꯣ
ꯇꯥꯏꯜ ꯉꯥꯛꯇꯅꯦ ꯋꯥꯔꯁꯣꯞ ꯅꯣꯡꯁꯣ ꯇꯥꯏꯜ ꯉꯛꯅꯦꯕ
ꯆꯠ ꯆ ꯅꯠꯇ꯭ꯔꯗꯤ ꯉꯥꯅꯨꯒꯨꯝꯕ ꯌꯣꯛꯄ ꯀꯤꯠꯆꯦꯟ ꯒꯥꯔꯗꯦꯟꯒꯨꯝꯕ ꯁꯦꯝꯕꯀꯣ ꯑꯗꯨ ꯈꯔ ꯍꯣꯏ ꯄꯩꯁꯥ ꯁꯦꯚꯤꯡ ꯇꯧꯔꯅꯦꯕ ꯑꯗꯨꯅ
ꯎꯝ
ꯑꯩ ꯉꯥꯅꯨ ꯌꯣꯛꯅꯤꯡꯕꯅꯤꯅꯦ ꯑꯗꯨ
ꯁꯤꯟ ꯁꯤ ꯅꯣꯏꯔꯤ ꯌꯣꯛ ꯄ ꯌꯥꯏꯍꯦ ꯀꯩꯅꯣ ꯃꯐꯝ ꯆꯞ ꯆꯥꯔꯦ ꯀꯩꯅꯣ
ꯁꯣꯏꯗꯅꯦ ꯈꯪꯗꯦꯅꯤ ꯉꯥꯅꯨ ꯌꯣꯛꯂꯒ ꯕꯤꯖꯤꯅꯦꯁ ꯍꯧꯗ꯭ꯔꯗꯤ ꯄꯩꯁꯥ ꯂꯞ ꯐꯝ ꯂꯩꯇꯕꯅꯤꯅ
ꯎꯝ
ꯉꯥꯅꯨꯁꯤꯗꯤ ꯈꯔ ꯌꯣꯛꯄ ꯂꯩꯌꯦꯕꯀꯣ
ꯑꯣ ꯉꯅꯨꯁ ꯇꯥꯡꯅꯤꯅ ꯅꯣꯏꯔꯣꯝꯗ
ꯆꯨꯝꯃꯦ ꯆꯨꯝꯃꯦ ꯏꯝꯐꯥꯜꯗ ꯑꯩꯈꯣꯏ ꯑꯣ ꯇꯝꯄꯥꯛꯇ
ꯎꯝ
ꯑꯩꯈꯣꯏ ꯌꯣꯛꯗ ꯑꯩ ꯌꯣꯟꯅꯕ ꯂꯩꯕꯗꯣ ꯉꯥꯅꯨꯁꯦ ꯃꯆꯥꯗ ꯑ ꯃꯆꯥꯗꯀꯣ
ꯎꯝ
ꯇꯤ ꯇ꯭ꯋꯦꯟꯇꯤ ꯐꯥꯔꯁ ꯃꯥꯏꯅ ꯄꯤꯑꯦ ꯍꯥꯏꯌꯦꯦ
ꯑꯁ ꯌꯥꯝ ꯋꯥꯡꯕꯅꯦꯍꯦ ꯁꯚꯦꯟꯇꯤ ꯁꯝꯊꯤꯡꯅ ꯂꯩꯔꯅꯤꯍꯦ
ꯑ ꯑꯗꯨꯗꯤ ꯃꯉꯥꯒꯨꯝꯕ ꯍꯥꯟꯅ ꯑꯃꯣꯝ ꯂꯥꯕ ꯂꯧꯔꯒꯀꯣ ꯌꯣꯛꯑꯗꯤ ꯊꯣꯛꯗꯤ ꯊꯣꯛꯑꯅꯤꯕ
ꯄꯩꯁꯥ ꯀꯌꯥꯒꯨꯝꯕꯜ ꯃꯤ ꯃꯤ ꯂꯩꯔꯗꯤ ꯂꯩ ꯃꯤ ꯅꯪꯒꯤ ꯈꯪꯅꯕ ꯃꯤ ꯂꯩ ꯗꯤ ꯑꯃꯨꯛ ꯅꯪ ꯄꯩꯁꯥꯃꯨꯛ ꯀꯣꯟꯅꯤꯡꯉꯥꯏꯁꯨ ꯌꯥꯏ ꯑꯗꯨꯝ ꯄꯩꯁꯥꯕꯨꯗꯤ ꯑꯗꯨꯝ ꯄꯤꯕ ꯌꯥꯔꯅꯤ
ꯎꯝ
ꯅ ꯅ ꯂꯧꯅꯉꯥꯏꯁꯦ ꯑꯁꯤꯗ ꯄꯦꯁꯦꯟꯖꯔꯒꯨꯝꯕ ꯃꯤ ꯈꯪꯕ ꯂꯩꯔꯗꯤꯀꯣ ꯂꯧꯔꯒ ꯑꯗꯨꯝ ꯄꯤꯕ ꯌꯥꯔꯅꯤ ꯑꯗꯨꯒ ꯄꯩꯁꯥ ꯂꯩꯔ ꯀꯥꯟꯗ ꯑꯃꯨꯛ ꯍꯟꯅꯤꯡꯉꯥꯏꯁꯨ ꯌꯥꯏꯦ ꯀꯁꯨ ꯆ ꯂꯤꯁꯤꯡ ꯑꯅꯤ ꯑꯍꯨꯝꯛ ꯈꯅꯤ ꯍꯣꯏ ꯑꯗꯨ ꯑꯣꯏꯔꯗꯤ ꯌꯥꯔꯅꯤꯗ꯭ꯔꯥ
ꯃ ꯋꯥ
ꯑꯗꯨꯒꯨꯝꯕ ꯇꯧꯋꯦ ꯍꯥꯏꯕꯗꯤ ꯄꯩꯁꯥ ꯊꯤꯕꯤꯔꯝꯒꯦ ꯄꯩꯁꯥ ꯄꯤꯕ ꯌꯥꯏ ꯍꯧꯖꯤꯛꯇꯛꯇ ꯂꯩꯇ꯭ꯔꯁꯨ ꯁꯤꯔꯦ ꯃꯤꯗꯨ ꯄꯨꯔ ꯁꯤꯔꯒ ꯄꯤꯕꯁꯨ ꯌꯥꯏꯦ ꯀꯣꯟꯅ ꯁꯁꯤꯡꯅꯤꯡꯉꯥꯏꯁꯨ ꯁꯤꯗ꯭ꯔꯤꯉꯥꯏꯗ ꯑꯗꯨꯝ ꯁꯤ ꯁꯤꯡꯉꯗꯤ ꯂꯣꯏꯔꯦ ꯀꯩꯅꯣ
ꯃꯥꯅꯤꯅꯨꯡꯉ
ꯁꯃ ꯅꯩ ꯏꯁꯃ ꯑꯗꯨꯒꯨꯝꯕ ꯑꯗꯨ ꯑꯗꯥ ꯅꯠꯇꯕꯤꯗ ꯁꯤꯗ ꯁꯤ ꯉꯥꯏꯗ ꯑꯃꯨꯛ ꯁꯤꯡꯒꯗꯤ ꯂꯣꯏꯔꯦ ꯀꯥꯏꯅ
ꯑꯩꯈꯣꯏꯁꯦ ꯑ ꯏꯟꯀꯝ ꯃꯆꯥ ꯑꯃ ꯁꯨ ꯁꯦꯝꯕꯤꯗ꯭ꯔꯗꯤꯀꯣ ꯂꯨꯄꯥ ꯑꯃꯒꯤ ꯏꯟꯀꯝ ꯐꯥꯎ ꯑꯩꯈꯣꯏꯁꯤꯗꯤ ꯂꯨꯄꯥ ꯑꯃ ꯐꯥꯎ ꯂꯛꯅꯤꯡꯉꯥꯏ ꯃꯐꯝ ꯂꯩꯇ ꯐꯠꯇꯕꯁꯦ ꯌꯥꯝ ꯁꯣꯏꯌꯦꯕ ꯑꯗꯨꯒꯤꯅꯤ ꯁꯤꯖꯤꯟꯅꯕꯗꯤ ꯑꯗꯨꯝ ꯁꯤꯖꯤꯟꯅꯩꯌꯦꯕ ꯑꯗꯨ ꯂꯥꯛꯀꯗꯧꯕꯁꯤꯗꯤ ꯂꯨꯄꯥ ꯆꯀꯤ ꯆꯀꯤ ꯐꯥꯎ ꯂꯝꯕꯤ ꯊꯤ ꯍꯥꯎꯕ ꯄꯤꯗꯦꯕ ꯑꯩꯈꯣꯏꯁꯦꯀꯣ
ꯑꯁ ꯃꯤ ꯍꯥꯏꯁꯦ ꯌꯦꯡꯕꯁꯦ ꯂꯨꯔꯦ ꯄꯩꯁꯥ ꯌꯥꯎꯗ꯭ꯔꯗꯤ ꯏꯪꯕ ꯌꯥꯗꯦ ꯍꯥꯏꯕ ꯇꯥꯔꯦ
ꯃꯥꯉꯦ
ꯆꯥꯅꯤꯡꯉꯥꯏ ꯊꯥꯅꯤꯡꯉꯥꯏ ꯂꯩꯔꯗꯤ ꯌꯥꯔꯦ ꯍꯥꯏꯐꯦꯠꯁꯨ ꯌꯥ
ꯄ꯭ꯂꯥꯟ ꯇꯧꯒꯗꯧꯕꯅꯤ
ꯑꯗꯨ ꯄꯂꯗꯣ ꯗꯁꯨ ꯀꯦꯄꯤꯇꯥꯜ ꯌꯥꯎꯗ꯭ꯔꯗꯤ ꯎꯄꯥꯏ ꯑꯃꯨꯛ ꯂꯩꯇ꯭ꯔꯕ
ꯍꯣꯏ ꯑꯗꯨꯅꯦ ꯄꯨꯛꯁꯨ ꯑꯗꯨꯒꯨꯝꯕꯁꯨ ꯌꯥꯝ ꯐꯟ ꯑꯗꯨꯝ ꯑꯣꯏ ꯑꯣꯏꯗ꯭ꯔꯁꯨ ꯑꯅꯤ ꯑꯍꯨꯝꯒꯨꯝꯕ ꯎꯝ ꯌꯂꯒꯉꯣ
ꯑ ꯍ
ꯇꯧꯗꯤ ꯌꯥꯅꯤ ꯑ ꯉꯕꯒꯨꯝꯕꯕꯁꯤꯦ ꯆꯥꯛꯁꯦ ꯌꯥꯝꯟꯅ ꯆꯥꯕꯅꯤ
ꯅꯣꯏ ꯈꯨꯟꯗꯗꯤ ꯃꯤ ꯀꯅꯥꯁꯨ ꯂꯩꯇ꯭ꯔꯕ ꯑꯁꯤꯒꯨꯝꯕ ꯌꯦꯡꯁꯤꯟꯒꯗꯧꯕ ꯃꯤ
ꯂꯩꯕꯨꯗꯤ ꯂꯩꯌꯦ ꯅꯨꯡꯉꯥꯏꯁꯨ ꯋꯥꯏꯑꯦꯕꯀꯣ ꯃꯣꯏꯁꯦ ꯑꯩꯈꯣꯏꯁꯦ ꯑꯩꯈꯣꯏꯒꯨꯝꯕ ꯃꯤ ꯂꯩꯅꯤꯅ ꯎꯝ ꯑꯩꯈꯣꯏ ꯑꯩꯈꯣꯏ ꯁꯥꯏꯒꯨꯝꯕ ꯃꯤ ꯂꯩꯔꯗꯤ ꯐꯥ ꯏꯃꯥ ꯏꯊꯟꯇ ꯂꯩꯒ ꯑꯗꯨꯝ ꯑꯩꯈꯣꯏ ꯕꯕꯥꯒꯨꯝꯕꯗꯤ ꯂꯩꯌꯦꯕ ꯑꯗꯨ ꯌꯦꯒ ꯂꯩꯕꯗꯣ ꯃꯣꯏꯁ ꯉꯝꯗꯕꯅꯤꯅꯀꯣ
ꯍ ꯍꯣꯏ
ꯣꯏ ꯃꯣꯏꯒꯤ ꯊꯕꯛꯅꯦꯅ ꯇꯧꯔꯒ ꯐꯟꯒꯨꯝꯕ ꯇꯧꯔꯗꯤ ꯈꯔ ꯐꯥꯗꯧꯕ
ꯎꯝ
ꯑ ꯑꯍ ꯕꯤꯖꯤꯅꯦꯁ ꯇꯧꯁꯦꯅ ꯈ ꯑꯩꯈꯣꯏꯗꯗꯤ ꯉꯥꯅꯨ ꯉꯥꯅꯨꯁꯦ ꯌꯣꯛꯄ ꯃꯤꯁꯨ ꯌꯥꯝ ꯂꯩꯌꯦꯕ ꯑꯗꯨ ꯑꯣꯏꯔꯁꯨ ꯆꯞꯇꯤ ꯆꯞꯄꯅꯤ ꯑꯗꯨꯝ ꯁꯤꯖꯟ ꯁꯤꯖꯟ ꯑꯣꯏꯌꯦꯕꯀꯣ ꯑꯩꯈꯣꯏꯗꯗꯤ ꯇꯥꯎꯟꯒꯨꯝꯕ ꯅꯠꯇꯕꯅꯤꯅ
ꯍꯣꯏ ꯍꯣꯏ
ꯈ꯭ꯔꯤꯁꯃꯥꯁ ꯁꯤꯖꯟꯒꯨꯝꯕ ꯖꯅꯋꯥꯔꯤꯒꯨꯝꯕ ꯑꯗꯨꯅ ꯇꯔꯗꯤ ꯑꯩꯈꯣꯏꯗꯤ ꯆꯞꯇꯕꯅꯦꯕ ꯃꯤ ꯌꯥꯝꯗꯅꯤꯅ
ꯑ ꯍ ꯍꯥꯏꯗꯤ ꯌꯣꯟꯅꯤꯡꯉꯥꯏ ꯄꯨꯔꯛꯄ ꯂꯩꯌꯦꯅ ꯗ ꯍꯥꯏꯗꯤ ꯑꯩꯈꯣꯏꯅ ꯈꯔ ꯌꯥꯝꯅ ꯐꯖꯅ ꯌꯣꯛꯑꯔꯗꯤꯀꯣ ꯑꯗꯨꯅ ꯑꯗꯣ ꯃꯐꯝ ꯑꯃꯁꯤ ꯐꯖꯅ ꯃꯀꯣꯟ ꯁꯦꯝꯃꯒꯀꯣ ꯃꯀꯣꯟ ꯍꯥꯏꯔꯤꯁꯤꯦ ꯁꯨ ꯐꯖꯅ ꯁꯦꯝꯗ꯭ꯔꯁꯨ ꯇꯧꯕꯤꯔꯒ ꯑꯣꯛ ꯑꯣꯛ ꯑꯣꯏꯅꯤ ꯀꯩꯀꯩꯒꯤꯀꯣ ꯁꯨꯃꯥꯏꯅ ꯐꯖꯅ ꯇꯧꯔꯒ ꯐꯖꯅ ꯌꯦꯡꯁꯤꯟꯕ ꯁꯨꯃꯥꯏꯅ ꯇꯧꯔꯗꯤ ꯐꯅꯤꯅꯤ ꯑꯗꯨ ꯃꯅꯨꯡꯗ ꯑꯩꯈꯣꯏꯅ ꯀꯥꯔꯄꯦꯟꯇꯔꯒꯤ ꯊꯕꯛ ꯍꯥꯏꯗꯤ ꯈꯔ ꯀꯣ ꯌꯨꯝ ꯒꯤ ꯊꯕꯛ ꯈꯔ ꯁꯨꯔꯒ ꯑꯗꯨ ꯌꯦꯡꯁꯤꯜꯂꯒ ꯁꯨꯃꯥꯏꯅ ꯇꯧꯔꯗꯤ ꯄꯩꯁꯥꯁꯦ ꯈꯔ ꯅꯨꯡꯉꯥꯏꯅꯦꯕ
ꯍꯣꯏ
ꯑꯗꯨꯊꯨꯗꯅ ꯑꯗꯨꯝ ꯆꯥꯎꯈꯠꯅꯤꯉꯥꯏ ꯇꯧꯕ ꯌꯥꯏꯕꯀꯣ
ꯎ ꯀꯦꯄꯤꯇꯥꯦꯜ ꯈꯔꯗꯤ ꯑꯣꯜꯗꯔꯦꯗꯤ ꯌꯥꯗꯕꯅꯤꯅ
ꯑꯗꯨꯒ ꯂꯝꯒꯨꯝꯕ ꯆꯥꯎꯅ ꯑꯩꯗꯤ ꯍꯣꯝ ꯏꯁꯇꯦꯒꯨꯝꯕꯁꯨ ꯁꯦꯝꯕ ꯌꯥꯅꯤ ꯅꯣꯏꯗꯤ ꯅꯠꯇ꯭ꯔꯗꯤ ꯇꯧꯔꯤꯁ ꯏꯁꯄꯣꯠꯀꯨꯝꯕ ꯀꯣ
ꯇꯨꯔꯤꯁ ꯏꯁꯄꯣꯠꯀꯨꯝꯕꯗꯤ ꯁꯦꯝꯕ ꯌꯥꯈꯦ ꯑꯗꯨꯗ ꯀꯦꯞ ꯂꯩꯕꯅꯤꯅꯅ ꯑꯗꯨꯏ ꯄꯥꯔꯃꯤꯁꯟ ꯑꯩꯈꯣꯏ ꯂꯝ ꯂꯩꯗꯅꯗꯤ ꯐꯗꯧꯕ ꯑꯗꯨꯗꯗꯤ ꯑꯗꯨꯒꯤ ꯑꯅꯥꯛꯄꯨꯗꯀꯣ
ꯍꯣꯏ
ꯎꯝ ꯇꯨꯝꯁꯨ ꯇꯨꯝ ꯇꯧꯕ ꯑꯗꯨꯕ ꯇꯧꯒꯦ ꯍꯥꯏꯔꯗꯤ
ꯑꯣ
ꯑꯗꯨ ꯑꯣꯏꯔꯗꯤ ꯅꯠꯇ꯭ꯔꯗꯤ ꯁ ꯈꯪꯉꯦ ꯑꯩꯈꯣꯏ ꯕꯤꯂꯦꯁ ꯕꯤꯂꯦꯁꯅꯤ ꯕꯤꯖꯤꯅꯦꯁ ꯍꯧꯒꯦ ꯍꯧꯔꯗꯤ ꯑꯗꯨꯝ ꯀꯦꯄꯤꯇꯦꯜ ꯌꯦꯟꯕ ꯃꯤꯅ ꯑꯗꯨꯝ ꯌꯥ ꯍꯤꯡꯕꯅꯦꯕ ꯅꯠꯇ꯭ꯔꯗꯤ ꯑꯗꯨꯝ ꯈꯔ ꯃꯆꯦꯠ ꯃꯆꯦꯠꯗ ꯍꯥꯎꯋ ꯃꯤꯁꯤꯅꯤ ꯕꯀꯤ ꯑꯗꯨꯝ ꯍꯥꯎꯋꯦ ꯍꯥꯏꯗꯤ ꯑꯗꯨꯝ ꯁꯤ ꯁꯤꯈꯤꯕꯀꯣ
ꯍ ꯍꯣꯏ ꯃꯥꯅꯦ
ꯀꯦꯄꯤꯇꯦꯜ ꯈꯔ ꯆꯥꯎꯔꯗꯤ ꯎꯝ ꯕꯀꯤ ꯂꯤꯁꯤꯡ ꯇꯔꯥ ꯀꯨꯝ ꯄꯤꯔꯁꯨ ꯑꯗꯨꯗꯒꯤ ꯈꯪꯗ꯭ꯔꯒ ꯑꯗꯨꯝ ꯕꯤꯖꯤꯅꯦꯁ ꯇꯧꯒꯦ ꯍꯥꯏꯔꯗꯤ ꯈꯔ ꯑꯗꯨꯒꯨꯝꯃ ꯃꯤꯁꯤꯡꯗꯤ ꯈꯔ ꯇꯣꯡꯉꯦꯕꯀꯣ ꯂꯥꯛ ꯂꯥꯛ ꯇꯣꯡꯉꯦꯕ ꯎꯝ ꯕꯥꯀꯤꯁꯨ ꯈꯔ ꯈꯔ ꯄꯤꯗꯧꯕ ꯄꯤꯗ꯭ꯔꯗꯤ ꯃꯤ ꯑꯣꯏꯕꯅꯤꯅ ꯂꯣꯏꯅꯃꯛ ꯑꯈꯣꯏꯁꯨ ꯁꯨꯂꯔꯤꯒꯨꯝ ꯃ ꯑꯝ ꯆꯥꯗꯕ ꯃꯤ ꯉꯥꯇ ꯑꯣꯏꯕꯅꯤꯅ ꯃꯔꯥ ꯃꯔꯛꯇꯗꯤ ꯏꯟ ꯙꯔꯀꯥꯔ ꯑꯣꯏꯔꯁꯨ ꯑꯗꯨꯝ ꯕꯀꯤꯒꯨꯝꯕ ꯂꯧꯗ꯭ꯔꯁꯨ ꯃꯇꯥꯏꯝꯁ ꯑꯝ ꯃꯤ ꯑꯣꯏꯤꯅ ꯂꯧꯗꯔꯕ ꯃꯇꯝ ꯁꯤꯖꯟ ꯂꯥꯛꯑꯦꯕꯀꯣ ꯑꯗꯨꯒꯤ ꯕꯧꯂꯦꯝ ꯏꯗ
ꯆꯨꯝꯃꯦ ꯆꯨꯝꯃꯦ
ꯍꯧꯖꯤꯛ ꯑꯖꯨꯋꯥꯏꯒꯤ ꯃꯄꯨꯗꯣ ꯂꯀꯤ ꯃꯣꯏꯃꯤ ꯎꯝ ꯎꯒꯨꯝꯕ ꯀꯥꯞꯀꯦ ꯇꯧꯔꯁꯨ ꯎꯝ ꯂꯝꯕꯤꯗ ꯑꯝ ꯑ ꯖꯪꯒꯜꯗ ꯆꯠ ꯉꯥꯏ ꯃꯤꯁꯤꯡꯗꯨ ꯎꯝ ꯕꯀꯤ ꯁꯨ ꯑꯗꯨꯝ ꯂꯥꯎꯁꯤꯡ ꯃꯤ ꯑꯃꯅ ꯂꯤꯁꯤꯡ ꯑꯃ ꯑꯅꯤ ꯁꯤꯝ ꯑꯅꯤ ꯂꯧꯎꯔꯖꯨ ꯎꯝ ꯀꯀꯔꯦ ꯇꯧꯍꯟꯗꯅꯨꯅꯦ ꯏꯁꯤꯡ ꯀꯨꯟꯊ꯭ꯔꯥ ꯐꯣꯔꯇꯤ ꯐꯤꯐꯇꯤ ꯑꯃꯨꯛꯁꯨ ꯂꯥꯛꯄꯁꯨ ꯂꯩꯌꯦꯕꯀꯣ ꯑꯗꯨꯝ ꯑꯣꯏꯔꯁꯨ ꯄꯤꯕ ꯉꯝ ꯃꯣꯏꯁꯦ ꯄꯤꯕ ꯉꯝꯅꯤꯅ ꯑꯃꯨꯛ ꯁꯦꯡꯉꯀꯥꯟꯗ ꯑꯗꯨꯝ ꯄꯨꯂꯞ ꯄꯨꯂꯞ ꯂꯥꯛꯑꯦꯕꯀꯣ ꯁꯤꯡꯕꯕꯨꯗꯤ ꯁꯤ ꯊꯤꯡꯉꯤꯕ ꯑꯗꯨꯝ ꯚꯀꯤꯗꯤ ꯎꯝ ꯃꯔꯥ ꯃꯔꯥꯛꯇ ꯄꯤꯗꯧꯕ ꯇꯣꯍꯣꯏ ꯃꯤꯁꯤꯡꯒꯤ ꯑꯦꯅꯤ ꯅꯤꯍꯤꯝ ꯀꯣ ꯂꯥꯛ ꯂꯥꯛ ꯅꯤꯕ ꯃꯣꯏꯁꯦ
ꯎ
ꯎꯝ ꯕꯤꯖꯤꯅꯦꯁꯁꯦ ꯈꯔ ꯕꯂꯦꯛꯀꯤꯁꯨ ꯈꯔ ꯌꯥꯎꯗꯧꯕ
ꯆꯨꯝꯃꯤ ꯆꯨꯝ
ꯀꯂꯥꯞꯕꯦꯔꯤꯒꯨꯝꯕ ꯑꯇꯩ ꯁꯨꯔꯨꯀꯨꯝꯕꯁꯦꯀꯣ ꯏꯁꯧꯏ ꯃꯤꯁꯤꯡꯖꯦ ꯎ ꯃꯥ ꯀꯟ ꯆꯪꯉꯨꯖꯦ ꯄꯨꯡ ꯍꯧꯖꯤꯛ ꯄꯨꯡ ꯃꯉꯥ ꯑꯣꯏꯔꯀꯥꯟꯗꯗꯤ ꯂꯥꯛꯑꯅꯤ ꯑꯗꯨ ꯄꯨꯡ ꯃꯣꯔꯅꯤꯡꯗ ꯄꯨꯡ ꯁꯤꯛꯁꯗꯒꯤ ꯑꯃꯨꯛ ꯇꯦꯟ ꯐꯥꯎ ꯑꯗꯨꯒꯨꯝꯕ ꯃꯂꯜ ꯂꯦꯞꯄꯦꯕꯀꯣ ꯃꯥ ꯇꯣꯀꯥꯟꯗ ꯑꯗꯨ ꯋꯣꯁꯟ ꯃꯤ ꯑꯇꯣꯄꯁꯩ ꯌꯦꯟ ꯗꯨꯀꯥꯟ ꯍꯥꯡꯉ ꯂꯩꯃꯩ ꯑꯗꯨ ꯑꯣꯏꯔꯁꯨ ꯃꯥ ꯏꯃꯦꯟꯗꯔ ꯑꯣꯏꯒꯤꯅ ꯑꯗꯨꯒꯤ ꯃꯇꯥꯟꯗ ꯃꯤꯁꯤ ꯑꯗꯨꯝ ꯂꯥꯛꯑꯦ ꯌꯥꯝ ꯂꯥꯛꯑꯦꯕꯀꯣ ꯇꯣ ꯀꯟꯆ ꯕꯁꯦ ꯀꯣ
ꯑꯗꯨ ꯅꯣꯏ ꯃꯐꯝꯗꯁꯨ ꯗꯨꯀꯥꯟꯗꯤ ꯂꯩꯈ꯭ꯔꯕ
ꯂꯩ ꯑꯈꯣꯏ ꯁꯋꯥꯏꯗꯗꯤ ꯂꯩꯇꯦꯗ ꯃꯤ ꯍꯧꯖꯤꯛ ꯀꯟꯗꯤ ꯍꯦꯟꯅ ꯍꯦꯟꯒꯠ ꯑꯥꯏ ꯅꯥꯑꯟ ꯂꯥꯁ ꯏꯌꯥꯔꯁꯨ ꯑꯩꯏꯕ ꯄꯥꯗꯤ ꯈꯔ ꯈꯔ ꯃꯆꯦ ꯃꯆꯤꯠ ꯇꯧꯋꯦ ꯑꯗꯨꯝ ꯇꯧꯕꯅꯦ ꯇꯧꯋꯔꯤ ꯇꯧꯕꯅꯦ ꯁꯤꯟꯇꯣꯡꯗꯤ ꯂꯩꯗꯤ ꯂꯩ ꯍꯥꯏ ꯑꯩꯒꯤ ꯏꯄꯥꯒ ꯐꯔꯖꯤꯀꯣ ꯌꯦꯟꯅ ꯆꯥꯎꯅꯤꯡꯉꯥꯏ ꯊꯝꯅꯤꯉꯥꯏ ꯉꯝꯗꯕꯒꯤ ꯑꯩꯈꯣꯏꯖꯦ ꯏꯅꯥꯎꯅꯨꯄꯁꯦ ꯍꯦꯟꯅ ꯁ꯭ꯀꯨꯜ ꯀꯥ ꯃꯤꯁꯤꯡ ꯒꯤ ꯌꯥꯝ ꯂꯩꯕꯅꯀꯣ
ꯑ ꯍ
ꯑꯁ ꯗꯨꯀꯥꯟꯁꯨ ꯐꯝꯕ ꯌꯥꯕꯅꯤꯅꯦꯀꯣ ꯅꯣꯏ ꯌꯨꯊꯟ